ꯍꯜꯂꯣ
ꯑꯥ ꯇꯗ꯭ꯔꯣ ꯇꯥꯏꯌꯦ ꯇꯥꯏꯌꯦ ꯐꯖꯅ ꯇꯥꯔꯦ ꯇꯥꯔꯦ ꯑꯁ ꯁꯝ ꯑꯩꯒꯤ ꯁꯝꯗꯣ ꯉꯁꯤ ꯀꯪꯕ ꯉꯝꯃꯔꯣꯏꯗ
ꯍꯨꯝ ꯁꯝ ꯁꯝ ꯇꯦꯟꯕ꯭ꯔꯥ ꯁꯝ ꯁꯥꯡꯕ꯭ꯔ ꯅꯪ ꯁꯝ ꯁꯥꯡꯕ ꯃꯥꯂꯦ ꯎꯝ
ꯍꯧꯖꯤꯛ ꯑꯩꯅ ꯏꯁꯇꯦꯇꯁꯇ ꯊꯝꯕ ꯐꯣꯇꯣꯗꯨꯗꯤ ꯈꯔ ꯀꯨꯏꯔꯕ ꯐꯣꯇꯣꯅꯤꯗ ꯑꯗꯨꯗꯤ ꯁꯝ ꯇꯦꯂꯤꯅ
ꯅꯪꯗꯤ ꯏꯁꯄꯦꯛ ꯅꯪ ꯏꯁꯄꯦꯛ ꯍꯥꯞꯄ꯭ꯔꯥ ꯍꯥꯏꯕꯗꯤ ꯑ ꯃꯤꯠ ꯁꯣꯛ ꯄꯤꯔꯥ ꯅꯠꯇ꯭ꯔꯥ ꯑꯗꯨꯝ ꯍꯞꯄ꯭ꯔ
ꯆꯍꯤ ꯃꯔꯤ ꯁꯨꯔꯦ ꯑꯥꯎ
ꯑꯗꯨꯗꯤ ꯑꯩꯅ ꯍꯥꯏꯕ ꯏꯃꯥꯟꯅꯕꯤꯗꯨꯁꯨ ꯏꯁꯄꯦꯛ ꯍꯥꯞꯄꯅꯤꯅ ꯃꯥꯁꯨ
ꯍꯩꯁ ꯅꯪꯖꯤ ꯌꯥꯝ ꯃꯥꯅꯃꯟꯒ꯭ꯔꯦꯗ ꯑꯩꯒꯤ ꯑꯣꯏꯔꯝꯗꯅꯀꯣ
ꯅꯪ ꯅꯪ ꯃꯥ ꯃꯥꯁꯨ ꯏꯁꯄꯦꯛ ꯍꯥꯞꯄꯦ ꯅꯪꯁꯨ ꯏꯁꯄꯦꯛ ꯍꯥꯞꯄꯦ ꯑꯗꯨꯒ ꯃꯥꯁꯨ ꯃꯤ ꯑꯁꯨꯃꯥꯏꯅ ꯋꯥ ꯅꯪꯒꯤ ꯉꯥꯡꯕ ꯁꯇꯥꯥꯏꯟ ꯆꯞ ꯃꯅꯅ ꯉꯥꯡꯉꯦꯕ
ꯍꯥꯏ ꯍꯥꯏ ꯃꯥ ꯃꯥꯒꯤ ꯀꯩꯅꯣꯗꯤ ꯃꯥꯒꯤ ꯁꯥꯒꯩꯗꯤ ꯀꯩꯔꯥ
ꯀꯥꯃꯩ
ꯀꯥꯃꯩ ꯑꯣ ꯑꯩꯅ ꯒꯥꯡꯃꯩꯅꯦ
ꯑꯣ
ꯒꯥꯡꯃꯩ ꯂꯩꯁꯥꯕꯤꯁꯤꯡꯁꯦ ꯃꯆꯤꯟ ꯀꯜꯂꯦ ꯍꯥꯏꯅꯦ ꯃꯤ ꯈꯠꯅꯕ ꯌꯥꯝ ꯀꯜꯂꯦ ꯍꯥꯏꯌꯦ
ꯒꯥꯡꯃꯩꯀꯣ
ꯎꯝ ꯋꯥꯔꯤ ꯂꯩꯕꯅꯦ
ꯑꯣ
ꯍꯩꯗꯤ
ꯄꯨꯟꯁꯤꯔꯣꯟꯅꯤ ꯇꯥꯁꯅꯤ
ꯑꯁ ꯎꯝ ꯃꯩꯇꯩ ꯂꯣꯟꯗꯁꯨ ꯂꯤꯕ ꯍꯩꯇꯦꯗ ꯌꯥꯝꯅ ꯁꯥꯊꯤꯕꯒꯤꯀꯣ ꯒꯥꯡꯃꯩ ꯅꯨ ꯄꯤꯁꯤꯡꯁꯦ ꯌꯥꯝ ꯁꯥꯊꯤꯕꯒꯤ ꯅꯨꯡꯗꯣ ꯑꯥꯝ ꯌꯨꯔꯤꯟ ꯇꯧꯕ ꯀꯥꯟꯗ ꯀꯥꯏ ꯍꯥꯏꯌꯦ
ꯂꯣꯏꯔꯦꯍꯦ
ꯑꯩ ꯋꯥꯔꯤ ꯐꯖꯅ ꯂꯤꯕ ꯍꯩ ꯇꯦ ꯃꯩꯇꯩꯂꯣꯟ ꯑꯗꯨꯒꯤ ꯑꯗꯨꯃꯥꯏꯅ ꯁꯝꯕꯗ ꯍꯥꯏꯕꯅꯦ
ꯑꯗꯨꯗꯤ ꯇꯜꯂꯦꯗ ꯀꯤꯔꯦꯗ
ꯍꯥꯟꯅꯒꯤ ꯍꯥꯏꯗꯤ ꯑꯍꯟꯁꯤꯡꯅ ꯍꯥꯏꯕꯒꯤ ꯋꯥꯔꯤꯅꯦꯕꯀꯣ
ꯒꯥꯡꯃꯩ ꯅꯨꯄꯤ ꯂꯧ
ꯑꯦꯁ ꯅꯪꯉꯣꯟꯗ ꯀꯅꯥ ꯂꯧ ꯍꯥꯏꯕ꯭ꯔꯥ
ꯃꯆꯤꯟ ꯌꯥꯝ ꯀꯜꯂꯗꯤ ꯇꯜꯂꯦꯗ
ꯈꯪꯗꯦ ꯑꯗꯨꯃꯥꯏꯟꯗꯤ ꯍꯥꯏ ꯑꯗꯨꯕꯨ ꯃꯤꯒꯗꯤ ꯑꯝꯐꯥꯎ ꯈꯠꯅꯗ꯭ꯔꯤ
ꯑꯁ ꯅꯨꯄꯤꯁꯤꯡꯁꯦ ꯃꯍꯧꯁꯥꯅ ꯃꯆꯤꯟꯗꯤ ꯀꯟꯕꯅꯤꯅꯦ ꯂꯩꯁꯥꯕꯤ ꯑꯣꯏꯔꯤꯉꯩꯗꯗꯤ ꯅꯨ ꯆꯤꯟꯁꯦ ꯌꯥꯝ ꯋꯥ ꯉꯥꯡꯕꯁꯤ ꯌꯥꯝ ꯐꯖꯔꯝꯃꯦꯕ ꯑꯗꯣ ꯑꯁ ꯃꯧ ꯑꯣꯏꯔ ꯀꯟꯗꯗꯤ ꯌꯥꯗ꯭ꯔꯦ
ꯈꯪꯗ꯭ꯔꯦ ꯑꯗꯨꯗꯤ ꯑꯩꯁꯨ ꯑꯗꯣ ꯃꯤ ꯃꯈꯥ ꯃꯈꯥꯗ ꯂꯩꯕꯅꯦꯗ ꯃꯤ ꯃꯈꯥ ꯄꯣꯟꯕꯅꯦꯗ ꯍꯥꯏꯕꯗꯤ ꯃꯣꯏꯅ ꯃꯣꯏꯅ ꯐꯔꯒꯗꯤ ꯀꯔꯤ ꯃꯆꯤꯟ ꯀꯜꯂ ꯈꯠꯅꯒꯦꯔꯣ
ꯃꯣꯏꯅ ꯐꯠꯇ꯭ꯔꯒꯗꯤ ꯗꯨꯝ ꯃꯆꯤꯟ ꯀꯜꯂ ꯈꯟꯅꯕ ꯇꯥꯕ ꯅꯠꯇ꯭ꯔꯣ
ꯃꯥꯅꯦ ꯃꯥꯅꯦ
ꯑꯗꯨꯅꯦ ꯃꯤ ꯃꯈꯥ ꯄꯣꯜꯂꯦ ꯑꯩꯖꯨ ꯈꯠꯅꯕ ꯑꯩ ꯌꯥꯝ ꯇꯟꯕ ꯃꯤꯅꯦ ꯇꯟꯕ ꯍꯥꯏꯕꯗꯤꯅꯦ ꯇꯟꯕ ꯍꯥꯏꯕꯁꯦ ꯃꯤꯒ ꯋꯥ ꯉꯥꯡꯅꯕ ꯌꯥꯝ ꯇꯟꯕꯗꯣ
ꯑꯥꯎ ꯅꯪꯖꯦ ꯈꯠꯅꯕ ꯍꯩꯒꯗꯕ ꯃꯥꯟꯗꯦ ꯍꯥꯏꯕꯗꯤ ꯋꯡ ꯎ ꯋꯥ ꯌꯦꯠꯅ
ꯑꯁ ꯋꯥ ꯌꯥꯝ ꯌꯦꯠꯅꯕ ꯉꯝꯗꯦꯗ ꯇꯟꯕꯒꯤꯀꯣ ꯇꯟꯗ꯭ꯔꯒꯗꯤ ꯉꯝꯒꯅꯤꯕ ꯇꯟꯕꯗꯨ ꯑꯩ ꯌꯥꯝ ꯇꯟꯕ ꯃꯤꯅꯦ ꯃꯤ ꯋꯥ ꯉꯥꯡꯅꯤꯡꯗꯕ ꯃꯤꯅꯦ
ꯇꯟꯕ ꯃꯥꯟꯗꯦ ꯋꯥ ꯉꯥꯡ ꯋꯥ ꯉꯥꯡꯕꯗꯥꯗꯤ ꯑꯦꯛꯇꯤꯞ ꯌꯥꯝ ꯃꯣꯏ
ꯑꯁꯤꯕꯨꯗꯤ ꯑꯁꯤ ꯑꯣꯏꯕꯒꯤꯅꯤꯗꯅ
ꯎꯝ
ꯑꯗꯨ ꯅꯠꯇꯕ ꯀꯥꯟꯗꯗꯤ ꯑꯩ ꯋꯥꯆꯦꯞꯀꯨꯝꯕꯗ ꯑꯦꯛꯇꯤꯐ ꯑꯝꯐꯥꯎ ꯑꯣꯏꯗꯕꯅꯦ ꯑꯩ ꯋꯥꯆꯦꯞ ꯁꯨꯡꯄꯥꯏ ꯄꯥꯏꯗꯕꯅꯤ ꯑꯩꯅ ꯃꯔꯛ ꯃꯔꯛ ꯇꯁ ꯁ꯭ꯇꯦꯇꯁ ꯁ꯭ꯇꯦꯇꯁ ꯂꯧꯈꯠꯅꯤꯡꯉꯒ ꯇꯥꯐ ꯑꯆꯦꯞ ꯆꯪꯕ
ꯑꯁꯨꯀꯥꯟ ꯕꯤ ꯗꯤ ꯑꯦꯁꯀꯤ ꯐꯦꯟꯅꯤꯅꯦ ꯍꯥ
ꯍꯥ
ꯑꯜꯂꯦꯕꯣ ꯑꯩꯒꯤ ꯀꯟꯇꯦꯛꯁꯇꯥ ꯂꯩꯕ ꯃꯌꯥꯝꯖꯤꯡꯁꯦ ꯅꯨꯄꯤ ꯃꯌꯥꯝꯁꯤꯡꯁꯦ ꯕꯤꯇꯤꯁ ꯉꯥꯏꯍꯥꯛꯇꯪ ꯑꯣꯏꯒꯅꯤ ꯇꯟꯕꯅ ꯅꯪꯁꯤ ꯕꯤ ꯇꯤ ꯑꯦꯁꯀꯤ ꯐꯦꯟ ꯅꯠꯇ꯭ꯔꯣ
ꯃꯥꯅꯤꯅ
ꯄꯤ ꯇꯤ ꯑꯦꯁ ꯀꯤ ꯁ꯭ꯇꯦꯠ ꯇꯁ ꯉꯥꯛꯇꯪ ꯊꯥꯒꯠꯂꯦ ꯀꯔꯤ ꯀꯔꯤ ꯃꯃꯤꯡ ꯀꯧꯕ꯭ꯔꯩꯗꯤ ꯈꯪꯗ꯭ꯔꯦ
ꯈꯪꯗꯦ ꯑꯈꯣꯏꯁꯨ ꯑꯗꯨꯝ ꯌꯦꯡꯕ ꯅꯨꯡꯉꯥꯏꯕꯅꯤꯅꯦ ꯑꯗꯨꯝ ꯃꯣꯏꯒꯤ ꯑꯁ ꯌꯦꯡꯕ ꯅꯨꯡꯉꯥꯏꯗ
ꯍꯨꯝꯃꯨ ꯌꯥꯝ ꯊꯣꯛꯇ꯭ꯔꯣ ꯕꯤ ꯇꯤ ꯑꯦꯁ ꯁꯤꯡꯒꯤ ꯃꯁꯛꯇꯨꯕꯣ
ꯑꯣꯏꯗꯦꯗ
ꯅꯣꯏ ꯅꯨꯄꯤꯅ ꯌꯥꯝ ꯄꯥꯝꯕꯒꯤ ꯁꯛꯀ꯭ꯔꯣꯕ ꯃꯣꯏꯒꯤ ꯃꯁꯛꯁꯦ
ꯈꯪꯗꯦꯗ ꯀꯃꯥꯏꯅ ꯄꯥꯝꯕ꯭ꯔꯥ ꯑꯩꯁꯨ ꯒ꯭ꯌꯥꯟ ꯇꯥꯗꯦ ꯑꯗꯨꯝ ꯄꯥꯝꯃꯦ
ꯍꯥꯏꯕꯗꯤ
ꯍꯥꯏꯗꯤ ꯃꯣꯏ ꯎꯝ ꯀꯩ ꯍꯥꯏꯒꯅꯤ ꯃꯣꯏꯗꯣ ꯑꯗꯨꯝ ꯌꯥꯝ ꯐꯕꯀꯣ ꯑꯗꯨꯝ ꯃꯤ ꯃꯃꯥꯡꯗ ꯐꯕ ꯑꯣꯏꯕ꯭ꯔꯥꯗꯤ ꯈꯪꯗꯦ ꯑꯗꯨꯝ ꯐꯕ ꯃꯤ ꯍꯥꯏꯗꯤ ꯃꯣꯇꯤꯚꯦꯁꯟ ꯌꯥꯝ ꯄꯤꯕ ꯃꯤꯁꯤꯡꯅꯦꯕꯀꯣ
ꯎꯝ
ꯋꯥ ꯋꯥ ꯌꯥꯝ ꯉꯥꯡꯕꯅꯦꯕ ꯃꯣꯏꯗꯤ ꯑꯗꯨꯒꯤ ꯁꯨꯝ
ꯑꯗꯨꯗꯤ ꯃꯣꯏ ꯑꯗꯨꯗꯤ ꯃꯣꯏ ꯆꯤꯟ ꯄꯥꯔꯇꯤ ꯅꯨꯄꯥꯁꯤ ꯂꯨꯛꯁꯇꯥ ꯌꯦꯡꯕ꯭ꯔꯥ ꯍꯥꯏꯠꯇꯥ ꯌꯦꯡꯕ꯭ꯔꯥ ꯆꯥꯟꯗꯦꯟ ꯃꯥꯒꯤ ꯀ꯭ꯋꯥꯂꯤꯇꯤꯗ ꯌꯦꯡꯕ꯭ꯔꯥ ꯀꯦꯔꯦꯛꯇꯔꯗ ꯌꯦꯡꯕ꯭ꯔꯥ ꯂꯣꯏꯅ ꯌꯦꯡꯉꯦ
ꯑꯧ
ꯑꯗꯨꯗꯤ ꯄꯨꯔꯥ ꯃꯁꯛꯁꯨ
ꯃꯁꯛꯇꯤ ꯌꯥꯝ ꯐꯖꯗ꯭ꯔꯥꯁꯨ ꯌꯥꯏꯗ ꯃꯁꯛꯇꯤ ꯀꯩꯗꯧꯒꯅꯤ ꯃꯁꯛ ꯐꯖꯕ ꯅꯨꯄꯥ ꯌꯥꯝ ꯄꯥꯝꯕ ꯑꯣꯏꯗꯦ ꯍꯣꯏ ꯑꯗꯨꯝ ꯄꯥꯝꯕ ꯍꯥꯏꯕ ꯂꯩꯅ ꯑꯩꯒꯤ ꯑꯩꯒꯤ ꯏꯊꯤꯜ ꯆꯔꯒꯤ ꯍꯁꯕꯦꯟꯒꯤꯗꯃꯛꯇꯥꯗꯤ ꯃꯁꯛ ꯐꯖꯗ꯭ꯔꯥꯁꯨ ꯌꯥꯏ
ꯑꯣꯈꯦ ꯑꯗꯨꯗꯤ ꯀꯔꯤ ꯀꯔꯤ ꯑꯣꯏꯒꯗꯧꯕ
ꯗꯨꯝ ꯃꯤ ꯐꯕ
ꯑꯥ
ꯑꯁ ꯀꯃꯥꯏ ꯑꯩ ꯑꯩ ꯍꯟꯖꯤꯟ ꯍꯟꯖꯤꯟ ꯍꯥꯏꯈ꯭ꯔꯦ ꯁꯤ ꯋꯥꯁꯦ
ꯍꯥꯏꯔꯣꯅꯦ ꯇꯥꯒꯥꯅꯤ
ꯃꯤ ꯐꯕꯥ
ꯑꯥ
ꯊꯕꯛ ꯁꯨꯕꯗꯣꯝꯕ ꯀꯟꯕ ꯄꯩꯁꯥ ꯇꯥꯟꯕꯗ ꯇꯟꯗꯕ ꯑꯗꯨꯒ ꯎꯝ ꯑꯦ ꯍꯥꯏꯗꯤ ꯌꯥꯝ ꯑꯩ ꯑꯩꯉꯣꯟꯗ ꯌꯥꯝ ꯀꯩ ꯍꯥꯏꯅꯤ ꯌꯥꯝ ꯚꯦꯂꯌꯨ ꯂꯩꯅ ꯈꯟꯕ ꯌꯥꯝ ꯔꯦꯁꯄꯦꯛ ꯂꯩꯕ
ꯑꯣ
ꯑꯍꯟ ꯑꯉꯥꯡ ꯈꯪꯗꯦ ꯃꯥꯏ ꯅꯨꯄꯤꯒꯨꯝꯕꯗ ꯌꯥꯝ ꯂꯨꯅ ꯇꯧꯕꯗꯣ
ꯎꯝ
ꯑꯗꯨꯒꯨꯝꯕ ꯄꯥꯝꯃꯦ ꯌꯥꯝ ꯑꯟꯗꯔꯁꯇꯦꯟꯗꯤꯡ ꯂꯩꯕ ꯑꯗ ꯑꯩꯈꯣꯏ ꯐꯦꯃꯤꯂꯤꯗꯨꯁꯨ ꯅꯨꯡꯁꯤꯕꯤꯕ ꯅꯨꯄꯥ ꯄꯥꯝꯃꯦ ꯑꯗꯨ ꯐꯪꯉꯦꯔꯥ ꯐꯪꯉꯣꯏꯔꯥ ꯈꯪꯗꯦ
ꯐꯪꯒꯅꯤ ꯐꯪꯒꯅꯤ ꯅꯪꯒꯤꯗꯤ ꯑꯗꯨꯒꯨꯝꯕꯁꯨ ꯌꯥꯝ ꯂꯩꯕ ꯑꯗꯨꯗꯄ ꯉꯅ ꯐꯪꯒꯅꯤ ꯐꯪꯒꯅꯤ
ꯑꯗꯨ ꯈꯪꯗꯦ ꯑꯩꯉꯣꯟꯗꯗꯤ ꯎꯝ ꯁꯛꯇꯤ ꯌꯥꯝ ꯌꯦꯡꯕ ꯑꯣꯏꯗꯁꯩ
ꯑꯗꯨꯗ ꯀꯝꯄ꯭ꯂꯦꯛꯁꯟꯗꯦ ꯃꯁꯨ ꯌꯥꯏ
ꯅꯔꯥ ꯍꯥꯏꯁꯨ ꯂꯩꯗꯅ
ꯑꯣ
ꯈꯗꯦ ꯅꯨꯄꯥꯗꯤ ꯌꯥꯝ ꯉꯧꯕꯗꯤ ꯐꯖꯗꯕꯅꯦꯗ ꯑꯗꯨꯕꯨ ꯑꯩꯈꯣꯏꯗꯤ ꯕ꯭ꯔꯤꯇꯤꯁꯇꯤ ꯉꯥꯎꯕꯒꯤ ꯑꯗꯨꯝ ꯉꯥꯎ ꯋꯥꯅꯦꯕ ꯀꯣꯔꯤꯌꯟ ꯗ꯭ꯔꯃꯥꯒꯨꯝꯕ ꯌꯦꯡꯕꯒꯤ ꯑꯗꯨꯝ ꯐꯖ
ꯊꯨꯡꯅꯕꯤꯗꯤꯦ ꯃꯨꯕ ꯑꯣꯏꯔꯁꯨ ꯀꯥꯏꯗꯦꯕ ꯅꯪꯧ ꯍꯥꯏꯔꯤꯁꯦ
ꯊꯣꯡꯅꯕꯒꯤꯗꯤ ꯍꯣꯏ ꯀꯣꯟꯅ ꯀꯃꯥꯏꯅ ꯂꯥꯛꯀꯦꯔꯥ ꯈꯪꯗꯦ
ꯎꯝꯅꯕꯤꯌꯣ ꯍꯅꯕꯤꯌꯣ
ꯑꯗꯨ ꯉꯥꯏꯕ ꯇꯥꯔꯦꯗꯅ ꯑꯐꯕ ꯂꯥꯛꯄ꯭ꯔꯥ ꯍꯥꯏꯕꯗꯣ ꯑꯗꯣ ꯑꯩꯉꯣꯟꯗꯀꯣ ꯑꯐꯕ ꯂꯥꯛꯑꯒꯁꯨ ꯎꯝ ꯑꯩꯉꯣꯟꯗ ꯑꯩꯒ ꯆꯥꯟꯅꯗꯕ ꯑꯗꯨꯃꯥꯏꯅ ꯍꯦꯛ ꯇꯧꯕꯀꯣ ꯅꯠꯇ꯭ꯔꯒ ꯑꯃ ꯋꯥꯈꯜ ꯆꯥꯟꯅꯗꯕ ꯑꯗꯨꯒ ꯑꯃꯨꯛ ꯒꯥꯔꯤ ꯀꯩꯅꯣ ꯃꯥꯟꯅꯗꯕꯗꯣ ꯑꯩꯅ ꯅꯤꯡꯕꯒ ꯃꯥꯅ ꯅꯤꯡꯕꯒ ꯑꯃꯨꯛ ꯃꯥꯟꯅꯗꯕꯗꯣ ꯏ ꯔꯅꯤꯡꯗ ꯃꯥꯒꯤ ꯑꯃꯨꯛ ꯇꯣꯉꯥꯟꯕ ꯑꯗꯨꯃꯥꯏꯅ ꯌꯥꯝ ꯂꯥꯛꯑꯦꯕꯀꯣ
ꯎꯝ ꯎꯝ
ꯍꯟ ꯍꯟꯗ ꯀꯨꯏꯗ꯭ꯔꯤ ꯑꯗꯨ ꯃꯃꯥꯡꯗꯁꯨ ꯑꯃ ꯂꯥꯛꯇꯤ ꯂꯥꯛꯑꯦꯕꯀꯣ ꯎꯝ ꯑꯣꯏꯣꯏꯗꯣꯏ ꯃꯃꯥꯡꯗ ꯑꯗꯨ ꯎꯝ ꯍꯥꯟꯅꯗꯒꯤꯗꯤ ꯈꯪꯕꯅꯦꯕ ꯑꯩꯉꯣꯟꯗ
ꯎꯝ
ꯍꯥꯟꯅꯗꯤ ꯈꯪꯉꯒ ꯑꯗꯨꯝ ꯍꯥꯟꯅꯗꯒꯤ ꯑꯗꯨꯝ ꯄꯥꯎ ꯐꯥꯎꯅ ꯁꯤ ꯍꯥꯏꯔꯒꯗꯤ ꯇꯧꯕꯅꯦꯕꯀꯣ ꯑꯗꯨꯗ ꯑꯩꯅ ꯎꯝ ꯆꯍꯤꯗꯤ ꯊꯥꯔꯇꯤ ꯊꯔ ꯇꯤꯗꯤ ꯁꯈ꯭ꯔꯦ ꯊꯥꯔꯇꯤ ꯄ꯭ꯂꯁ ꯑꯣꯏꯕ ꯃꯥꯜꯂꯦ
ꯑꯍꯟꯅꯤꯍꯦ
ꯎꯝ ꯌꯥꯝ ꯐꯕꯗꯤ ꯐꯩꯌꯦꯕꯀꯣ ꯑꯗꯨꯝ ꯎꯝ ꯑꯩꯒ ꯑꯗꯨꯝ ꯋꯥꯔꯤ ꯁꯥꯟꯅꯕꯁꯨ ꯑꯗꯨꯝ ꯐꯅꯗꯦ ꯐꯩ ꯍꯥꯏꯕ ꯈꯪꯉꯦꯕ ꯑꯗꯨ ꯑꯣꯏꯔꯒꯁꯨ ꯑꯗꯨ ꯑꯣꯏꯔꯒꯁꯨꯀꯣ ꯀꯩꯅꯣ ꯇꯧꯕ
ꯃꯥꯒꯤ
ꯃꯥꯟꯅꯗꯕ ꯃꯥꯅ ꯅꯤꯡꯕꯒ ꯑꯩꯅ ꯅꯤꯡꯕꯒ
ꯎꯝ
ꯑꯗꯨꯒ ꯃꯥꯅ ꯑꯃꯨꯛ ꯑꯍꯟ ꯅꯨꯡꯁꯤꯅꯗ꯭ꯔꯤꯉꯩ ꯃꯃꯥꯡꯗ ꯃꯥꯅ ꯀꯔꯤ ꯍꯥꯏꯅꯤ ꯑꯩꯅ ꯇꯧꯕꯗꯣ ꯃꯥꯅ ꯊꯥꯖꯗꯕꯗꯣ ꯑꯦꯛꯖꯥꯝꯄꯜ ꯑꯩꯅ ꯏꯃꯥꯅ ꯀꯣꯜ ꯇꯧꯔꯛꯑꯦ ꯍꯥꯏꯔꯒꯁꯨ ꯃꯥꯅ ꯊꯥꯖꯗꯔꯒꯀꯣ ꯍꯥꯏꯗꯤ ꯎꯝ ꯎ ꯏꯅꯝꯃ ꯑꯣꯏꯔꯝ ꯃꯣꯏꯗ ꯅꯨꯄꯥ ꯑꯣꯏꯔꯝꯒꯅꯤ ꯑꯗꯨꯒꯨꯝꯕ ꯑꯗꯨꯝ ꯌꯥꯝ ꯑꯩꯉꯣꯟꯗ ꯎ ꯌꯥꯝ ꯆꯤꯡꯅꯕ ꯇꯥꯏꯞꯇ ꯉꯥꯡꯕꯗ ꯑꯩ ꯍꯩꯅꯗꯦꯕ ꯎ ꯑꯩꯅ ꯑꯁꯦꯡꯕ ꯍꯥꯏꯔ ꯃꯥꯟ ꯊꯥꯖꯗꯕꯗꯣ ꯑꯁꯤꯒꯨꯝꯕꯁꯨ ꯑꯗꯨꯝ ꯂꯥꯛꯄꯒꯤ ꯑꯩꯅ ꯇꯟꯗꯒꯤ ꯅꯨꯡꯁꯤꯗꯤ ꯅꯨꯡꯁꯤꯅꯗ ꯅꯨꯡꯁꯤꯅꯗ꯭ꯔꯤꯕꯀꯣ ꯑꯩꯅ ꯌꯥꯝꯕꯤꯗꯦꯕ
ꯌꯥꯔꯨꯅꯨ ꯌꯥꯔꯨꯅꯨ ꯗꯨꯒꯨꯝꯗꯤ
ꯑꯗꯨꯒꯤ ꯑꯩꯗꯣ ꯑꯗꯨꯝ ꯇꯟꯈ꯭ꯔꯕ
ꯌꯥꯝ ꯑꯍꯟ ꯑꯣꯏꯔꯁꯨ ꯋꯥꯈꯜ ꯆꯥꯟꯅꯔꯣꯏꯌꯦ ꯌꯥꯝ ꯒꯦꯞꯂꯤꯔꯗꯤ ꯑꯃꯨꯛꯀ
ꯈꯪꯅ ꯑꯩꯉꯣꯟꯗ ꯀꯔꯤ ꯍꯥꯏꯒꯅꯤ ꯑꯩ ꯅꯨꯄꯥ ꯌꯥꯝꯒ ꯋꯥꯔꯤ ꯁꯥꯟꯅꯕ ꯇꯥꯏꯞꯇ ꯑꯗꯨꯃꯥꯏꯅ ꯇꯧꯕꯀꯣ ꯃꯥꯅ ꯈꯪꯁꯨ ꯈꯪꯗ꯭ꯔꯒ
ꯎꯝ ꯈꯪꯕ ꯁꯥꯕꯒꯤ ꯃꯑꯣꯡꯅꯤ
ꯑꯗꯨꯗꯤ ꯑꯩ ꯇꯜꯂ ꯇꯣꯛꯑꯦ
ꯅꯨꯄꯥ ꯆꯥꯝꯃ ꯆꯥꯝꯃ ꯂꯩ ꯍꯥꯏꯕꯒꯤ ꯃꯧꯑꯣꯡꯅꯤ ꯅꯪ ꯇꯧꯔꯤꯁꯦ ꯅꯉꯣꯟ ꯃꯉꯣꯟꯗ ꯂꯨꯄꯥ ꯆꯥꯃ ꯆꯥꯝꯃꯅꯤ ꯍꯥꯏꯕꯗꯣ ꯏꯁꯩ ꯑꯃ ꯂꯩ ꯗꯅ
ꯑꯗꯨꯒꯤꯁꯨ ꯅꯠꯇꯦꯗ ꯍꯥꯏ ꯀꯩꯁꯨ ꯀꯩꯅꯣ ꯅꯨꯡꯉꯥꯏꯔꯣꯏꯗꯕ ꯑꯣꯏꯔꯗꯤ ꯃꯤꯉꯣꯟꯗꯁꯨ ꯋꯥꯍꯟꯗꯕꯤꯗ ꯇꯣꯛꯄꯅ ꯐꯩꯗꯅ ꯅꯨꯡꯁꯤꯅꯈ꯭ꯔꯒ ꯎ ꯍꯥꯏꯗꯤ ꯑꯩꯅ ꯑꯗꯨꯝ ꯃꯥꯅ ꯁꯨꯃꯥꯏꯅ ꯇꯧꯔꯒꯗꯤ ꯑꯩ ꯇꯟꯒꯅꯤꯅ ꯑꯩ ꯇꯜꯂꯒꯗꯤ ꯃꯥ ꯋꯥꯒꯅꯤꯅ
ꯎꯝ
ꯑꯗꯨꯒꯤꯅꯤꯗ ꯃꯤꯉꯣꯟꯗ ꯋꯥꯍꯟꯕꯗꯤ ꯇꯜꯂꯦꯗꯅ
ꯌꯥꯏ ꯌꯥꯏ ꯅꯪꯁꯤ ꯌꯥꯝ ꯐꯕ ꯅꯨꯄꯤꯅꯤ
ꯈꯡꯗꯦꯗ ꯑꯩꯗꯤ ꯐꯠꯇꯦꯗ ꯅꯣꯏꯅꯗꯤ ꯐꯩ ꯍꯥꯏꯌꯦ
ꯎ ꯎ ꯎ ꯎꯝ ꯅꯪ ꯍꯧꯖꯤꯛ ꯋꯥꯔꯤ ꯂꯤꯔ ꯂꯤꯕꯒꯤ ꯃꯇꯨꯡ ꯏꯟꯅꯗꯤ ꯅꯪꯁꯤ ꯌꯥꯝ ꯐꯕ ꯇꯥꯏꯑꯕ
ꯐꯠꯇꯕꯅꯦ ꯐꯠꯇꯕꯅꯦ ꯅꯪꯅꯗꯤ ꯐꯩꯒ ꯍꯥꯏꯑꯀꯣ ꯑꯁ ꯐꯅꯤꯄꯨꯔꯗꯤꯀꯣ ꯃꯥꯗꯤ ꯀꯔꯤ ꯀꯔꯤ ꯑꯦꯛꯖꯥꯝꯄꯜ ꯂꯧꯊꯣꯛꯎꯑꯒꯀꯣ ꯅꯨꯄꯤꯁꯦ ꯁꯨꯃꯥꯏꯅ ꯎꯝ ꯇꯧꯋꯦ ꯁꯨꯃꯥꯏꯅ ꯇꯧꯋꯦ ꯇꯧꯔꯒꯀꯣ ꯃꯥꯗꯤ ꯌꯥꯝ ꯍꯥꯏꯕꯅꯦ ꯆꯤꯡꯅꯝ ꯋꯥ ꯌꯥꯝ ꯂꯣꯠꯄꯅꯤ ꯑꯁ ꯌꯥꯝ ꯍꯥꯏꯕꯅꯦ ꯃꯥꯗꯤ
ꯇꯒꯅꯤ ꯇꯧꯒꯅꯤ ꯃꯥꯗꯤ
ꯎꯝ ꯅꯨꯄꯥ ꯅꯨꯡꯁꯤꯅꯕ ꯄꯥꯝꯕ ꯍꯥꯏꯁꯦ ꯅꯨꯄꯤꯅ ꯑꯗꯨ ꯅꯨꯄꯥ ꯄꯥꯝꯃꯒꯗꯤ ꯃꯥꯗꯤ ꯅꯨꯄꯤꯗꯤ ꯋꯥ ꯌꯥꯝ ꯂꯣꯠꯄꯅꯦ ꯃꯥꯒꯤ ꯐꯠꯇꯕꯗꯣ ꯍꯥꯏꯗꯣꯛꯇꯕꯅꯦ ꯁꯨꯃꯥꯏꯅ ꯇꯧꯔꯒꯣ
ꯎꯝ
ꯑꯗꯨ ꯑꯗꯨꯝ ꯑꯗꯨꯝ ꯉꯥꯡꯉ ꯂꯩꯕꯅꯤ ꯉꯁꯤ ꯉꯁꯥꯏ ꯏꯚꯤꯅꯤꯡꯗꯨꯗꯤ ꯋꯥꯔꯤ ꯁꯥꯔꯝꯕꯅꯦ ꯑꯗꯨꯒ ꯃꯥ ꯋꯥꯋꯥꯛꯀꯤꯡ ꯆꯠꯈꯤ ꯍꯣꯔꯦꯟ ꯍꯥꯏꯔꯛꯀꯦ ꯍꯥꯏꯔ ꯍꯧꯖꯤꯛ ꯐꯥꯎꯗꯤ ꯄꯥꯎ ꯐꯥꯎꯅꯗꯦ ꯑꯩ ꯅꯨꯡꯗꯥꯡ ꯑꯣꯏꯔꯒꯗꯤ ꯌꯥꯝ ꯀꯣꯜ ꯇꯧꯕꯗꯨ ꯇꯧꯗꯦꯗ ꯂꯥꯡꯉꯦꯕꯀꯣ ꯐꯦꯟ ꯃꯈꯣꯟꯅ ꯑꯩ ꯍꯧꯖꯤꯛ ꯃꯈꯗ ꯂꯩꯕꯅꯦ ꯑꯗꯨꯏ ꯈꯔ ꯂꯥꯡꯗꯕ ꯋꯥꯅꯤ ꯃꯊꯛꯇ ꯀꯥꯔꯗꯤ ꯏꯆꯦꯈꯣꯏ ꯏꯅꯥꯎꯅꯨꯄꯥꯈꯣꯏ ꯌꯥꯝ ꯂꯩꯕꯅꯤꯅꯀꯣ ꯌꯥꯝ ꯂꯥꯡꯕꯅꯦꯕ ꯀꯥꯡꯗꯤ ꯌꯝꯃꯦ ꯍꯦ
ꯀꯥꯡ ꯌꯝꯃꯗ
ꯁꯥꯏ ꯌꯦ ꯏꯔꯨꯕ ꯂꯣꯏꯔꯁꯨ ꯁꯥꯏ ꯌꯦ
ꯎ
ꯎꯝ ꯅꯪ ꯅꯪꯒꯤ ꯀꯔꯝꯕ ꯅꯨꯄꯤ ꯄꯥꯝꯕ꯭ꯔꯥ
ꯑꯩꯒꯤ ꯅꯨꯄꯤꯗꯤ ꯁꯛ ꯐꯖꯕ ꯁꯛ ꯐꯖꯕ ꯇꯥꯕꯅꯤ ꯅꯨꯄꯤꯅꯤ ꯎꯄꯥꯏ ꯂꯩꯇꯦ ꯁꯛ ꯐꯖꯥꯕꯗꯤ ꯌꯦꯡꯉꯤꯗꯤ ꯐꯔꯁꯇ ꯑꯗꯨꯒ ꯃꯤ ꯉꯧꯒꯗꯧꯕ
ꯑꯁ ꯑꯁ ꯑꯁ
ꯑꯗꯨꯒ ꯋꯥꯉꯥꯡ ꯁꯉꯥꯡ ꯀꯔꯤ ꯍꯥꯏꯅꯤ ꯌꯥꯝ ꯏꯪ ꯇꯞꯅ ꯉꯥꯡꯕꯗ ꯋꯥꯉꯥꯡ ꯁꯉꯥꯡꯁꯤ ꯅꯨꯄꯤ ꯌꯥꯝ